ꯎ
ꯍꯥꯏꯕꯗꯣ ꯇꯧꯕ ꯌꯥꯔꯦ
ꯎꯝ
ꯑꯩ ꯈꯪꯗꯕ
ꯔꯤꯐ꯭ꯔꯦꯁ ꯇꯧꯔꯒ ꯑꯗꯨꯝ ꯌꯥꯕꯅꯦ
ꯍꯣꯏ ꯑꯩꯗꯣ ꯍꯦꯛ ꯍꯦꯛ ꯇꯧꯗꯅꯕ ꯑꯗꯨꯏꯒꯤ
ꯎꯝ ꯍ
ꯉꯔꯥꯡꯕꯣ ꯌꯦꯡꯕ꯭ꯔꯣ
ꯎꯝ ꯑꯔꯥꯡ ꯌꯦꯡꯕꯤꯗꯕꯣ
ꯅꯪꯒꯤ ꯑꯥꯏꯗꯣꯜ ꯁꯤꯔꯕꯣ
ꯑꯩꯒꯤ ꯑꯩꯗꯣꯁ ꯑꯥꯏꯇ
ꯀꯩꯒꯤ
ꯑꯩꯗꯤꯣꯠ ꯏꯟꯇꯔꯁꯇ ꯂꯩꯗꯕ
ꯏꯟꯇ꯭ꯔꯦꯁ ꯌꯥꯝ ꯂꯩꯇ꯭ꯔꯁꯨ ꯌꯦꯡꯅꯤ ꯌꯦꯡꯅꯤꯗ
ꯎ ꯑꯩ ꯀꯨꯝꯁꯤꯒꯤ ꯃꯦꯇ ꯑꯃꯔꯛꯇ ꯌꯦꯡꯝꯃ
ꯀꯔꯝꯕ
ꯑꯗꯨꯁꯨ ꯀꯨꯏꯃꯟ ꯀꯩ ꯀꯥꯈ꯭ꯔꯦꯅꯦ
ꯎꯝ ꯌꯦꯡꯗꯕꯗꯣ ꯐꯩꯌꯦꯅ ꯑꯗꯨ ꯑꯣꯏꯔꯗꯤ ꯏꯅꯪ ꯌꯦꯛꯂꯗꯤ ꯋꯥꯋꯥ ꯌꯥꯝ ꯉꯥꯡꯗ ꯃꯤꯕꯤꯗꯋꯥꯥꯏꯅ
ꯀꯩꯅꯣ ꯑꯣꯏꯔꯔꯕꯅꯦ ꯌꯦꯡꯕ ꯍꯧꯈꯦꯗꯤ ꯑꯗꯨꯝ ꯌꯦꯡꯅꯤꯡ ꯃꯀꯣ
ꯍꯣꯏ
ꯏꯃ ꯍꯧꯕꯗ ꯑꯗꯨꯝ ꯅꯨꯡꯉꯥꯏꯕꯅꯦ ꯑꯩꯅ ꯃꯤꯡꯍꯧꯗꯕ ꯍꯟꯗ
ꯌꯦꯡꯗꯕꯗꯣ ꯐꯩꯅ ꯑꯩꯅ ꯊꯤꯊꯤꯅ ꯉꯥꯛꯕꯤꯕꯅꯦ
ꯅꯪꯁꯨ ꯌꯦꯡꯗꯦ
ꯑꯩꯅꯦ ꯑꯁꯤꯗ ꯉꯥꯡꯅꯕꯀꯣ ꯑꯩꯅ ꯁꯤꯤꯔꯤꯦꯒ ꯃꯅꯦꯗꯣ ꯐꯦꯁꯕꯤ
ꯑ ꯑꯁ ꯃꯤꯁꯤꯡ ꯀꯞꯅꯕ ꯌꯥꯎꯔꯦꯅꯦ ꯍꯥꯏꯔꯦ
ꯄꯤ ꯇꯥꯔꯦꯗ ꯉꯥꯝꯂꯔꯣꯏ ꯍꯥꯏꯔꯒ ꯅꯪꯅ ꯑꯁ ꯋꯥꯈꯜ ꯋꯥꯞꯗ ꯋꯥꯔꯕꯗꯣ
ꯑ
ꯕꯂꯔꯣꯏꯁꯤꯗꯦꯕ ꯑꯗꯨ ꯌꯦꯡꯕ ꯇꯣꯛꯈ꯭ꯔꯦ ꯍꯥꯏꯗꯤ ꯕꯥꯏ ꯕꯥꯏ ꯇꯧꯈ꯭ꯔꯕꯅꯤ ꯋꯥꯆꯦꯞ ꯏꯁꯇꯦꯇꯁꯇꯒꯨꯝꯕ
ꯃꯥꯅ ꯅꯪꯒꯤꯗꯋꯥꯗ ꯀꯔꯤ ꯄꯤꯒꯅꯤ ꯍꯥꯏꯕ꯭ꯔꯥ
ꯑ ꯑꯗ ꯑꯣꯏꯣꯏꯁ ꯍꯣꯏ ꯑꯩ ꯍꯥꯏꯕꯗꯤ ꯃꯕꯥꯅꯤ ꯕꯨ ꯑꯩ ꯌꯦꯡꯊꯤꯕ ꯃꯤ ꯍꯥꯏꯕꯁꯦ ꯑꯄꯥ ꯃꯤ ꯃꯤ ꯑꯄꯥꯝꯕꯁꯦ ꯂꯣꯏ ꯇꯣꯡꯉꯥꯜꯂꯦꯗꯅꯀꯣ
ꯃꯥꯅꯦ ꯃꯥꯅꯦ
ꯥꯖꯣꯕꯨꯛ ꯄꯥꯝꯕ ꯃꯦꯁꯤꯕꯨ ꯄꯥꯝꯕ ꯂꯣꯏ ꯇꯣꯡꯉꯥꯜꯂꯦꯕ ꯑꯩꯅ ꯃꯦꯁꯤ ꯄꯥꯝꯃꯦꯕ ꯑꯗꯨ ꯑꯣꯏꯔꯁꯨ ꯔꯣꯅꯥꯜꯗꯣꯒ ꯃꯦꯁꯤꯅ ꯑꯩꯈꯣꯏꯕꯨ ꯀꯔꯤ ꯇꯧꯕꯤꯔꯒꯦ ꯍꯥꯏꯕꯅꯤ ꯍꯥꯏꯕꯗꯤ ꯌꯥꯝ ꯂꯥꯜꯂꯨꯔꯕꯩ ꯇꯥꯏꯞꯇ ꯃꯤ ꯃꯌꯥꯝꯅ ꯌꯥꯝꯅ ꯑꯗꯨꯃꯛ ꯑꯗꯨ ꯍꯥꯏꯊꯤꯕ ꯀꯩ ꯀꯩꯅꯣ ꯌꯥꯝ ꯇꯧꯕꯗꯣ ꯑꯗꯨ ꯌꯥꯝ ꯄꯦꯟꯖꯦꯕ ꯑꯩꯈꯣꯏꯗꯤ ꯑꯩꯗꯤ ꯄꯣꯔꯇꯨꯒꯜ ꯅꯥꯔꯛꯦ ꯍꯥꯏꯗꯤ ꯄꯣꯔꯇꯨꯒꯜꯕꯨ ꯁꯞꯄꯣꯔꯠ ꯇꯧꯕꯤꯌꯦꯕ ꯑꯩꯁꯨ ꯗꯥꯏ ꯍꯥꯔꯠ ꯐꯦꯟꯦꯃꯦꯦꯁꯤꯒꯤ ꯑꯗꯨ ꯑꯣꯏꯔꯁꯨ ꯂꯩꯗꯅ ꯅꯨꯡꯁꯤ ꯐꯦꯁꯕꯨ ꯌꯥꯝꯌꯥꯝꯕꯨꯗꯤ ꯌꯥꯝ ꯇꯨꯀꯠꯆꯩꯑ ꯑꯗꯨꯕꯨ ꯑꯗꯨ ꯃꯤꯕꯨ ꯅꯨꯡꯁꯤꯌꯦ ꯍꯥꯏꯕ
ꯎꯝ ꯎꯝ
ꯑꯗꯨꯒꯤꯗꯃꯛꯥꯟꯅ ꯑꯗꯣ ꯃꯣꯏꯁꯨ ꯁꯨꯃꯥꯏꯅ ꯇꯧꯕ ꯌꯥꯏꯗ ꯑꯩꯈꯣꯏꯕꯨ ꯐꯦꯟꯁ ꯃꯌꯥꯝꯕꯨ ꯄꯥꯝꯗ꯭ꯔꯁꯨ ꯑꯩꯈꯣꯏꯕꯨ ꯍꯩꯅꯗ꯭ꯔꯁꯨ ꯃꯦꯁꯤꯕꯨꯗꯤ ꯅꯨꯡꯁꯤꯐꯝ ꯊꯣꯛꯑꯦ ꯍꯥꯏꯕ ꯃꯣꯏ ꯐꯨꯠꯕꯣꯜ ꯅꯨꯡꯁꯤꯌꯦ ꯍꯥꯏꯕ ꯅꯠꯇ ꯠꯇ꯭ꯔꯣ ꯑꯗꯨꯗꯤ ꯃꯣꯏꯗꯤ ꯀꯔꯤ ꯅꯨꯡꯁꯤꯕ꯭ꯔꯣ
ꯎꯝ
ꯑꯗꯨꯒ ꯂꯩꯁꯥꯕꯤꯁꯤꯡꯅ ꯀꯩꯅꯣ ꯔꯣꯅꯥꯜꯗꯣ ꯅꯨꯡꯁꯤꯕꯁꯦ ꯃꯁꯛ ꯐꯖꯕꯒꯤ ꯋꯥ ꯆꯥꯎꯕꯒꯤꯅꯦ ꯍꯥꯏ ꯑꯗꯨꯒꯨꯝꯕ ꯅꯨꯡꯁꯤꯕꯒꯤ ꯀꯔꯤ ꯑꯗꯨꯒ ꯍꯣꯏ ꯅꯨꯡꯁꯤꯕꯗꯨ ꯅꯨꯡꯁꯤꯈ꯭ꯔꯣ ꯑꯗꯨꯒꯨꯝ ꯃꯤꯁꯤꯕꯗꯨꯛ ꯍꯥꯏꯊꯤꯐꯝ ꯊꯣꯛꯇꯦ ꯍꯥꯏꯕꯅꯤꯅ ꯅꯨꯄꯥꯅ ꯍꯥꯏꯕꯗꯤ ꯑꯃꯔꯣꯝꯗ ꯐꯩ ꯍꯥꯏꯕꯗꯤ ꯃꯣꯏꯗꯤ ꯑꯗꯨꯝ ꯀꯔꯤ ꯍꯥꯏꯁꯤꯔꯥ ꯑꯗꯨꯝ ꯊꯋꯥꯏ ꯍꯛꯆꯥꯡ ꯌꯥꯎꯔꯒ ꯃꯣꯏꯗꯤ ꯄꯥꯝꯖꯕꯒꯤ ꯑꯣꯏꯔꯦ ꯈ꯭ꯔꯦꯗꯅ
ꯎꯝ
ꯑꯩꯈꯣꯏꯗꯤ ꯅꯨꯄꯥꯃꯨꯛꯇꯤ ꯌꯥꯎꯗꯦꯗ ꯑꯣꯏꯔꯁꯨ ꯑꯁ ꯀꯔꯤ ꯍꯥꯏꯁꯤꯔꯥ ꯑꯩꯁ ꯑꯩꯅ ꯃꯦꯁꯦꯖꯁꯨ ꯍꯟꯗꯕꯅꯤ ꯉꯁꯥꯏ ꯏꯁꯇꯦꯇꯁ ꯑꯃꯁꯨ ꯊꯥꯒꯠꯂꯒ ꯑꯩꯅ ꯗꯤꯃꯔꯤꯌꯥꯒ ꯗꯤꯕꯂꯥꯗꯣ ꯊꯥꯒꯠꯂꯒ ꯑꯁ ꯑꯩꯅ ꯑꯥꯔꯖꯦꯟꯇꯤꯅꯥ ꯁꯞꯄꯣꯔꯠ ꯇꯧꯕꯁꯦ ꯕ ꯂꯥ ꯌꯥꯍꯕꯒꯤꯅꯦ ꯑꯗꯨꯗ ꯍꯥꯏꯕ ꯑꯗꯒꯤ ꯃꯊꯛꯇꯒꯤ ꯑꯗꯨꯝ ꯃꯦꯁꯦꯁꯇꯣ ꯃꯊꯛꯇꯒꯤ ꯑꯗꯨꯝ ꯌꯦꯡ ꯅꯣꯇꯤꯐꯤꯀꯦꯁꯟꯗꯒꯤ ꯎꯕ ꯐꯪꯉꯦꯗꯅ ꯁꯦꯟꯁꯨ ꯇꯧꯕꯤꯗꯕꯗ ꯁꯦꯟꯁꯨ ꯇꯧꯕꯤꯗꯕꯒꯤ ꯇꯧꯗꯕ ꯑꯗꯨꯒ ꯍꯟꯁꯨ ꯍꯟꯕꯤꯗꯕ ꯑꯗꯨꯒꯨꯝꯕ ꯋꯥꯕꯨ ꯉꯥꯡꯅꯤꯡꯗꯦ
ꯎꯝ
ꯃꯥ ꯃꯥꯒꯤ ꯑꯄꯥꯝꯕ ꯍꯥꯏꯗꯣ ꯑꯗꯨꯝ ꯌꯦꯡꯅꯔꯒ
ꯑꯣ ꯍꯣꯏ ꯌꯦꯡꯅꯕꯗꯣ ꯍꯥꯏꯊꯤꯒꯅꯨ ꯍꯥꯏꯕꯅꯤꯗ ꯑꯩꯅ ꯍꯥꯏꯕꯗꯤ ꯍꯣꯏ ꯊꯤꯅꯤꯡꯉꯥꯏ ꯂꯩꯇꯦ ꯑꯩ ꯄꯣꯔꯇꯨꯒꯁꯅꯥꯑ ꯔꯣꯅꯥꯜꯗꯣ ꯍ ꯑꯩꯈꯣꯏ ꯐꯥ ꯊ ꯇꯝꯅꯤꯡꯕꯗꯤ ꯃꯍꯧꯁꯥ ꯅꯦꯝꯃꯦ ꯁꯤ ꯉꯝꯗ꯭ꯔꯗꯤ ꯑꯩꯈꯣꯏ ꯔꯣꯅꯥꯜꯗꯣ ꯉꯝꯁꯨꯅꯨ ꯍꯥꯏꯕꯒꯤ ꯋꯥꯈꯜꯗꯣ ꯂꯩꯌꯦ ꯍꯥꯏꯕ ꯑꯗꯨ ꯃꯣꯏꯗꯤ ꯅꯠꯇꯦ ꯔꯣꯅꯥꯜꯗꯣ ꯉꯝꯗꯕꯒꯤ ꯍꯧꯖꯤꯛ ꯃꯦꯁꯤꯁꯦ ꯍꯦꯛ ꯆꯠꯁꯥꯟꯅꯔꯕ ꯃꯣꯏ ꯋꯥꯈꯜꯁꯦ ꯄꯨꯔꯥ ꯁꯩꯇꯥꯒꯦ ꯇꯕꯕꯕꯥ ꯄꯥꯁꯇꯔꯗꯤꯀꯟ ꯗꯔꯀꯥꯔ ꯇꯥꯗꯦ ꯃꯣꯏꯗꯤ ꯄꯥꯁꯇꯔ ꯐꯥꯎ ꯌꯥꯝ ꯌꯥꯎꯋꯦꯕ ꯑꯩꯒꯤ ꯏꯁꯇꯦꯇꯁ ꯑꯩꯒꯤ ꯀꯩꯅꯣꯗꯗꯤꯀꯣ
ꯎꯝ
ꯀꯔꯤꯔꯥ ꯈꯪꯗꯦ ꯑꯁ ꯃꯤꯁꯦ ꯑꯗꯨꯃꯛꯥꯎ ꯐꯠꯇꯦ ꯍꯥꯏꯕ ꯑꯩ ꯑ ꯇꯨ ꯊꯥꯎꯖꯟ ꯇ꯭ꯋꯦꯟꯇꯤ ꯇꯨꯒꯤꯗꯨ ꯌꯦꯡꯕ꯭ꯔꯅ
ꯀꯦꯡꯇꯨ ꯑꯗꯨ ꯌꯦꯡꯝꯒꯅꯦ
ꯀꯃꯅꯤ ꯑꯩ ꯑꯗꯨ ꯃꯇꯝꯗꯁꯨ ꯂꯤꯛꯇ ꯂꯩꯍꯧꯔꯅꯤ ꯅꯣꯠ ꯑꯥꯎꯠꯇ ꯂꯩꯍꯧꯔꯅꯤ ꯇꯥꯔꯠ ꯂꯩꯍꯔꯦ ꯁꯤꯃꯤꯗ ꯂꯩꯍꯔꯦ ꯐꯥꯏꯅꯦꯜꯗ ꯌꯧꯔꯦ ꯂꯩꯍꯧꯔꯅꯤ ꯍꯥꯏꯕꯒꯤ ꯇ꯭ꯔꯣꯜ ꯃꯌꯥꯝꯗꯣ
ꯑ
ꯑꯗꯨꯒ ꯉꯝꯈꯤꯕꯗ ꯑꯁ ꯀꯌꯥꯃꯨꯛꯁꯨ ꯄꯦꯟꯕ ꯌꯥꯝ ꯄꯦꯜꯂꯦ ꯑꯗꯨ ꯃꯇꯝꯒꯤꯗꯤ ꯍꯥꯏꯕꯗꯤ ꯑꯩꯈꯣꯏꯗ ꯍꯥꯎꯕꯗꯒꯤ ꯁꯞꯄꯣꯔꯠ ꯇꯧꯔꯒ ꯃꯤ ꯃꯌꯥꯝꯒꯤ ꯋꯥꯗꯣ ꯇꯥ ꯇꯥꯔ ꯂꯥꯛꯑꯕꯅꯤꯅ ꯑꯃꯨꯛ ꯉꯝꯕꯤꯕꯗꯣ ꯑꯁ ꯄꯦꯂꯦꯁ ꯁꯔꯒ ꯐꯨꯜꯂꯦ ꯉꯥꯏꯍꯥꯛꯇꯗꯤ ꯑꯩꯗꯤ ꯁꯣꯔꯠ ꯐꯨꯟꯕꯒꯤ ꯍꯔꯥꯎꯃꯟꯕ ꯇꯥꯔꯁꯨꯣꯔ ꯁ ꯍꯣꯟꯕ ꯉꯝꯗꯣ ꯑꯗꯨꯗꯒꯤ ꯍꯟꯗꯛꯇꯤ ꯌꯦꯡꯉꯁꯨ ꯈꯔ ꯏꯁꯥꯗꯣ ꯍꯛꯆꯥꯡ ꯏꯁꯥꯗꯣ ꯋꯥꯕꯅꯤꯅ ꯀꯟꯇ꯭ꯔꯣꯜ ꯈꯔ ꯈꯔ ꯇꯧꯋꯦꯕ ꯉꯔꯥꯡ ꯑꯁꯦ ꯉꯥꯃ ꯑꯣꯏꯈ꯭ꯔꯁꯨꯅꯅ ꯃꯣꯏꯗꯣ ꯅꯨꯡꯉꯥꯏꯅ ꯆꯈ꯭ꯔꯁꯨ ꯆꯞ ꯃꯥꯟꯅꯔ ꯆꯠꯈ꯭ꯔꯁꯨ ꯀꯗꯣ ꯍꯥꯏꯕꯗꯤ ꯁꯥꯟꯅꯔꯤ ꯐꯥꯎꯗꯤ ꯍꯥꯏ ꯊꯤꯔꯒ ꯅꯨꯡꯉꯥꯏꯇꯦꯕ ꯑꯗꯨꯝ ꯂꯩꯕꯗꯣ
ꯁꯤꯔꯁꯨ ꯌꯥꯏ ꯑꯩ ꯍꯥꯏ ꯂꯏꯗꯤ ꯂꯩꯕꯅꯦ ꯒ꯭ꯔꯥꯎꯟꯗꯣ ꯑꯃꯨꯛ ꯉꯝꯕ ꯍꯧꯖꯤꯛꯁꯦ ꯌꯦꯡꯉꯣ ꯃꯣꯏꯅ ꯍꯥꯏ ꯃꯊꯪꯗ ꯌꯦꯡꯕ ꯇꯥꯔꯦ ꯍꯥꯏ ꯑꯃꯨꯛꯀ ꯑ ꯁ꯭ꯋꯤꯖꯔꯂꯦꯟꯒ ꯑꯁꯤ ꯑꯅꯤ ꯇꯥꯛꯑꯦꯕ ꯇꯥꯕ ꯉꯝꯗ꯭ꯔꯦ ꯍꯥꯏꯕ
ꯎꯝ
ꯏꯟꯁꯇꯥꯒ꯭ꯔꯥꯝ ꯆꯪꯒꯅꯤ ꯑꯁꯤꯒꯤ ꯂꯩꯌꯦꯅꯤ ꯑꯅꯤ ꯐꯦꯁꯕꯨꯛ ꯆꯪꯉꯅꯤ ꯋꯥꯆꯦꯞ ꯆꯪꯉꯅꯤ ꯑꯅꯤꯁꯤꯇꯣ ꯂꯣꯏꯅ ꯇꯧꯔꯒ ꯉꯥꯏꯍꯥꯛ ꯂꯩꯅꯤꯡꯉꯤ ꯋꯥꯔꯜ ꯀꯞ ꯂꯣꯏꯗ꯭ꯔꯤ ꯐꯣ
ꯑꯦ ꯁꯤꯅꯤꯁꯤꯅꯤ ꯉꯎꯅ
ꯑꯥꯎꯅꯃꯤꯂꯔꯦ ꯉꯥꯎꯅꯔꯁꯨ ꯌꯥꯝ ꯇꯣꯛꯁꯤꯛ ꯑꯣꯏꯌꯦ ꯃꯣꯏꯗꯤ ꯑꯩ ꯑꯗꯨꯒꯨꯝꯕꯁꯨ ꯉꯥꯎꯗꯤꯦ ꯄꯥꯝꯗꯦ ꯅꯨꯡꯁꯤꯅꯦ ꯅꯨꯡꯁꯤꯕ ꯉꯥꯗꯣꯏꯅꯦ ꯑꯩꯈꯣꯏꯁꯨ ꯃꯦꯁꯤ ꯄꯨ ꯍꯥꯏꯁꯦꯅꯔꯔꯕ ꯑꯩꯈꯣꯏꯒꯤ ꯀꯔꯤ ꯍꯥꯏꯁꯤꯅ ꯈꯪꯗꯦ ꯍꯥꯏꯕ ꯍꯩꯇꯦ ꯅꯨꯡꯁꯤꯕꯗꯤ ꯍꯥꯏꯔꯨꯔꯅ ꯌꯥꯝ ꯅꯨꯡꯁꯤ
ꯑꯗꯨꯝ ꯁꯄꯣꯔꯠ ꯇꯧꯅꯔꯁꯨ ꯀꯔꯤ ꯍꯥꯏꯁꯦ ꯃꯦꯠꯁꯁꯨ ꯑꯗꯨꯝ ꯏꯟꯖꯣꯏ ꯇꯧꯔꯗꯤ ꯌꯥꯔꯦꯗꯅꯀꯣ
ꯍꯣꯏ
ꯏꯟꯖꯣꯏ ꯇꯧꯕ ꯌꯥꯔꯦ ꯑꯗꯨ ꯃꯤ ꯈꯔꯗꯤ ꯐꯨꯅꯥ ꯐꯥꯎ ꯌꯥꯎꯔꯤ ꯍꯥꯏꯔꯤꯅꯦ
ꯑꯗꯨꯅꯦ ꯃꯣꯏ ꯐꯠꯇꯕꯩꯅꯦ
ꯎꯝ
ꯃꯁꯗ ꯃꯥꯗ ꯃꯦꯁꯤ ꯑꯣꯏꯒꯦꯔꯅ ꯂꯔ ꯃꯣꯏ ꯃꯇꯝꯗꯣ ꯂꯣꯏꯈꯤꯗꯧꯔꯦ ꯍꯣꯏ ꯍꯥꯟꯅ ꯃꯃꯤꯡ ꯌꯥꯝ ꯆꯠꯂꯝꯃꯒ ꯂꯣꯏꯔꯝꯗꯥꯏꯗ ꯌꯥꯝꯅ ꯀꯩꯅꯣ ꯇꯧꯕꯗꯣ ꯐꯖꯠꯄꯁꯨ ꯅꯨꯡꯉꯥꯏꯇꯦꯗꯅꯀꯣ
ꯎꯝ
ꯑꯗꯒꯤ ꯑꯩꯅ ꯈꯟꯕꯁꯦ ꯃꯦꯆꯤ ꯁꯤꯁꯦ ꯀ꯭ꯋꯥꯇꯔ ꯐꯥꯎꯗꯤ ꯌꯧꯔꯝꯃꯦ ꯍꯥꯏꯕꯗꯤ ꯈꯔ ꯇꯥꯕ ꯅꯨꯡꯉꯥꯏꯌꯦꯗꯅ ꯔꯣꯅꯥꯜꯗꯣꯁꯤ ꯍꯥꯏ ꯋꯥꯇ ꯌꯥꯎꯈ꯭ꯔꯦꯗꯅ
ꯃꯣꯏꯁꯦ ꯁꯤꯃꯤꯠ
ꯍꯣꯏ
ꯁꯦꯃꯤꯐꯥꯏꯅꯦꯜ ꯑꯣꯏꯒꯦꯔꯥ ꯅ ꯁꯦꯀꯦꯟ ꯄ꯭ꯂꯦꯁ ꯑꯣꯏꯒꯦꯔꯥ ꯊꯥꯔꯠ ꯄ꯭ꯂꯦꯁ ꯑꯣꯏꯒꯦꯔꯥ ꯑꯗꯨꯃꯥꯏꯗ
ꯃꯣꯏ ꯀꯥꯗꯦꯞ ꯀꯥꯗꯦꯞ ꯍꯧꯖ
ꯍꯣꯏ ꯍꯥꯏꯕꯗꯤ ꯍꯥꯟꯅ ꯌꯥꯝꯅ ꯃꯤ ꯃꯃꯤꯡ ꯌꯥꯝ ꯆꯠꯄ ꯃꯤ ꯑꯣꯏꯔꯒ ꯂꯣꯏꯕ ꯃꯇꯝꯗ ꯑꯁꯨꯃꯥꯏꯅ ꯐꯖꯍꯧꯗ꯭ꯔꯗꯤ ꯀꯩꯅꯣ ꯇꯧꯋꯦ ꯅꯨꯡꯉꯥꯏꯇꯦꯗꯅꯀꯣ ꯑꯗꯨꯒꯤ ꯑꯩꯗꯤ ꯄꯣꯔꯇꯨꯒꯜꯒ ꯑꯥꯔꯖꯦꯟꯇꯤꯅꯥꯁꯦ ꯐꯥꯏꯅꯦꯜ ꯃꯦꯠꯆ ꯑꯣꯏꯍꯟꯁꯦ ꯍꯥꯏꯅ ꯏꯁꯇꯦꯇꯁꯀꯨꯝꯕ ꯊꯥꯒꯠꯂꯒ ꯑꯣꯜ ꯗ ꯕꯦꯁ ꯄꯤꯌꯦꯕ ꯄꯣꯔꯇꯨꯒꯜꯕꯨ
ꯑꯗꯨꯒ ꯉꯝꯗꯕ ꯍꯥꯟꯅ ꯌꯥꯝ ꯍꯥꯏꯔꯁꯤ ꯑ ꯍꯧꯖꯤꯛꯇꯤ ꯌꯥꯝ ꯌꯥꯗ꯭ꯔꯦꯕ ꯑꯃꯗꯣ ꯑꯍꯟꯁꯨ ꯑꯣꯏꯔꯛꯄꯒꯤꯀꯣ꯫
ꯆꯍꯤ ꯀꯌꯥ ꯁꯨꯔꯕ
ꯐꯣꯔꯇꯤ ꯋꯥꯟ ꯁꯨꯔꯕ ꯃꯥꯜꯂꯦ꯫
ꯍꯍꯣꯏ ꯑꯃꯗꯣ ꯑꯩꯒꯤ ꯁ ꯑꯩꯒꯤ ꯑꯥꯏꯗꯣꯜꯗꯨ ꯅꯠꯇꯕ꯫
ꯑꯗꯨ
ꯃꯦꯁꯤ꯫ ꯑꯗꯨ ꯑꯣꯏꯔꯁꯨ ꯍꯧꯖꯤꯛꯀꯤ ꯁꯤꯖꯤꯅꯦ ꯑꯉꯥꯡ ꯑꯉꯥꯡꯈꯣꯏ ꯑ ꯕꯥꯄꯦ ꯈꯣꯏꯗꯅ ꯒꯗꯤ ꯃꯥꯟꯅꯕ ꯌꯥꯔꯔꯣꯏꯗꯅ꯫ ꯃꯣꯏꯗꯣ ꯍꯥꯎꯖꯤꯛ
ꯑꯉꯥꯡꯁꯤꯡꯗꯤ ꯋꯥꯕ ꯈꯪꯗꯕ ꯃꯈꯩ ꯆꯦꯟꯕ ꯌꯥꯕ ꯃꯇꯝꯅꯤꯅꯦꯕ ꯑꯉꯥꯡꯁꯤꯡꯗꯤ꯫
ꯍꯣꯏ ꯌꯥꯝꯅ ꯀꯩꯅꯣ ꯄꯥꯡꯒꯜ ꯌꯥꯝ ꯂꯩꯕ ꯃꯇꯝꯅꯤ꯫
ꯐꯣꯔꯇꯤ ꯌꯥꯎꯈ꯭ꯔꯗꯤ ꯆꯦꯟꯕ ꯈꯣꯠꯄꯁꯦ ꯈꯔ ꯍꯟꯈ꯭ꯔꯅꯦꯕ ꯃꯁ
ꯍꯣꯏ ꯑꯩꯈꯣꯏꯔꯣꯝꯒꯤ꯫ ꯐꯣꯔꯇꯤꯒ ꯌꯧꯈ꯭ꯔꯗꯤ ꯃꯄꯨꯀꯛ ꯀꯪꯉꯒ ꯅꯣꯏꯔꯦ ꯆꯠ ꯄꯨꯡ ꯑꯅꯤ ꯆꯦꯟꯕ ꯍꯥꯏꯕ ꯆꯦꯟꯕ ꯍꯥꯏꯕꯁꯦ꯫ ꯐꯥꯒꯤꯗꯤ ꯅꯠꯇ꯭ꯔꯕ ꯍꯣꯏ ꯊꯥꯝ ꯃꯦꯁꯤ ꯄ꯭ꯂꯦꯁꯤꯁꯨ ꯋꯥꯟ ꯇ꯭ꯋꯦꯟꯇꯤ ꯃꯤꯅꯠꯁ ꯍꯦꯜ ꯌꯥꯝ ꯍꯦꯜꯂꯦ ꯑꯗꯨꯝ ꯇꯨ ꯑꯥꯋꯥꯔꯁ ꯍꯦꯟꯕꯅꯦ ꯑꯗꯨ ꯑꯣꯏꯔꯁꯨ ꯍꯣꯏ ꯐꯥꯔꯁ ꯔꯥꯎꯟꯗ ꯌꯥꯝ ꯎꯔꯝꯃꯦ ꯃꯊꯪꯞ ꯃꯇꯨꯡꯗ ꯆꯪꯕ ꯀꯥꯟꯗꯗꯤ ꯀꯌꯥ ꯎꯗ꯭ꯔꯦꯕ ꯃꯁꯛꯇꯣ ꯍꯥꯏꯗꯤ ꯃꯥꯁꯨ ꯋꯥꯔꯝꯃꯅꯦꯕꯀꯣ
ꯎꯝ ꯍꯔꯦ
ꯑꯁ ꯔꯣꯅꯥꯜꯗꯣꯗꯤ ꯕꯣꯜ ꯐꯛ ꯁꯣꯛꯄ ꯄꯥꯛ ꯐꯪꯗ꯭ꯔꯦꯗ ꯋꯥꯔꯦꯗ ꯃꯥꯗꯤ꯫ ꯑꯍꯟꯁꯨ ꯑꯣꯏꯈ꯭ꯔꯕ ꯃꯦꯁꯤꯟ ꯑꯃꯨꯛ ꯊꯥꯔꯇꯤ ꯅꯥꯏꯟ ꯑꯣꯏꯔꯦꯗꯅ
ꯅꯨꯡꯉꯥꯏꯇꯦ ꯃꯥ ꯀꯥꯞꯄꯗꯣ ꯑꯩ ꯅꯨꯡꯁꯤꯕꯅꯦ꯫
ꯍꯣꯏ ꯍꯣꯏ ꯁꯞꯄꯣꯔꯠ ꯇꯧꯕꯗꯁꯦ ꯌꯥꯝꯅ ꯊꯝꯃꯣꯏ ꯁꯣꯛꯄꯅꯤꯗ
ꯍꯣꯏ ꯑꯩ ꯍꯥꯏꯖꯤꯛꯇꯣꯅꯗꯣ ꯂꯣꯄꯤ ꯇꯥꯔꯒ ꯀꯩꯅꯣ ꯇꯧꯈꯤꯕꯗꯣ
ꯎꯝ
ꯌꯥꯝ ꯅꯨꯡꯁꯤꯌꯦ ꯍꯥꯏꯕ
ꯐꯥꯁ
ꯑꯥ
ꯐꯁ ꯄ꯭ꯂꯦꯁ ꯂꯥꯛꯇꯥꯁꯨ ꯅꯣꯏ ꯁꯦꯃꯤ ꯐꯥꯏꯅꯦꯜꯒꯃꯇ ꯑꯣꯏꯔꯁꯨ ꯐꯒꯥꯗꯕ
ꯎꯝ
ꯐꯔꯞ ꯇꯥꯅ ꯇꯥꯍꯧꯕꯗꯤ ꯅꯨꯡꯅꯤ ꯅꯨꯡꯉꯥꯏꯇꯦ꯫
ꯅꯨꯡꯁꯤꯑꯍꯦ ꯕꯣꯟ ꯅꯍꯥꯁꯨ ꯅꯨꯡꯁꯤꯑꯦ ꯁꯤ ꯀꯦꯞꯄꯦ ꯕꯥꯔꯗꯦꯗ
ꯎꯝ
ꯑꯁꯤ ꯀꯔꯤ ꯍꯥꯏꯁꯤꯔꯥ ꯍꯟꯗꯛ ꯑꯅꯧꯕ ꯌꯥꯝ ꯚꯥꯏꯔꯦꯜ ꯆꯠꯄ ꯃꯁꯝ ꯁꯥꯡꯕꯗꯣ ꯍꯂꯥꯟꯗꯣ ꯍꯥꯟꯅ ꯌꯦꯡꯕꯀꯥꯟꯗ ꯌꯥꯝꯅ ꯌꯥꯝꯅ ꯌꯦꯡꯅꯤꯡꯗꯕꯅꯦ꯫ ꯍꯥꯏꯕꯗꯤ ꯑꯩꯅ ꯎꯕ ꯀꯥꯟꯗ ꯃꯝꯁꯀꯨꯝꯕꯒꯤ ꯁꯛꯊꯤ ꯊꯤꯕꯗꯣ ꯑꯩꯒꯤꯀꯣ ꯑꯗꯨꯒ ꯂꯥꯁ ꯇꯗꯤ ꯏꯟꯁꯇꯥꯒ꯭ꯔꯥꯝꯁꯦ ꯍꯧꯖꯤꯛ ꯃꯥꯒꯤ ꯉꯥꯛꯇ ꯉꯥꯏꯔꯦ ꯑꯩꯒꯤ ꯐꯤꯠꯇ ꯆꯠꯂꯅꯤ꯫ ꯌꯥꯝꯅ ꯅꯨꯡꯉꯥꯏꯌꯦ ꯃꯥꯅ ꯀ꯭ꯔꯦꯖꯤ ꯑꯣꯏꯕ ꯃꯥꯅ ꯗꯦꯝ ꯀꯦꯌꯔꯒꯨꯝꯕ ꯇꯧꯕ ꯏꯁꯇꯥꯥꯏꯜꯗꯣ
ꯎꯝ
ꯃꯥꯒꯤ ꯋꯥ ꯈꯣꯡꯒꯥꯡ ꯃꯥꯅ ꯆꯦꯟ ꯃꯁꯆꯥꯥꯟ ꯃꯥꯅ ꯁꯅꯥ ꯃꯁꯆꯥ ꯂꯣꯏꯅ ꯉꯥꯎꯔꯦ ꯑꯩꯗꯤ ꯑꯗꯨꯒ ꯃꯥꯒꯤ ꯋꯥꯍꯩꯁꯤꯅ ꯑꯃꯨꯛꯀ ꯍꯦꯟꯅ ꯅꯨꯡꯁꯤꯕ ꯍꯥꯏꯕꯗꯤ ꯃꯁꯤ ꯁꯤ ꯂꯩꯔꯤꯉꯩ ꯐꯥꯎꯗꯤ ꯃꯥꯅ ꯃꯦꯁꯤꯗꯒꯤ ꯍꯦꯟꯗꯦ ꯑꯩꯅ ꯀꯩꯅꯣ ꯇꯧꯗꯦ ꯍꯥꯏꯕ ꯑꯩꯈꯣꯏꯒꯤ ꯃꯦꯁꯤꯕꯨ ꯌꯥꯝ ꯔꯦꯁꯄꯦꯛ ꯇꯧꯋꯦꯕ ꯃꯥꯗꯣ
ꯎꯝ
ꯃꯥꯗꯤ ꯌꯥꯝ ꯁꯣꯜꯂꯦ ꯑꯩꯗꯤ ꯃꯦꯁꯤꯒꯤ ꯃꯈꯥꯗ ꯂꯩꯕꯅꯦ ꯍꯥꯏ
ꯎꯝ
ꯑꯗꯨꯏ ꯃꯥꯁꯨ ꯃꯦꯁꯤꯒꯤ ꯐꯦꯟ ꯑꯣꯏ ꯃꯥꯜꯂꯦ ꯑꯗꯨꯒ ꯐꯤꯐꯥꯒꯤ ꯑꯁ ꯈꯪꯉꯦ ꯃꯦꯁꯤꯅ ꯍꯥꯏꯩꯕꯤꯔꯒ ꯐꯤꯐꯥꯒꯤ ꯄ꯭ꯔꯤꯟꯁꯅꯦ ꯐꯤꯐꯥꯒꯤ ꯑꯉꯥꯡ ꯑꯣꯏꯕꯒꯤꯅꯦ ꯌꯥꯝ ꯍꯥꯏꯕꯤꯌꯦꯗꯖꯠ ꯐꯤꯐꯥ ꯄ꯭ꯔꯦꯁꯤꯗꯦꯟꯅꯁꯨ ꯁꯨ ꯌꯥꯝ ꯄꯥꯝꯃꯦ ꯑꯗꯨꯒꯤꯅꯦ ꯍꯥꯏ
ꯌꯥꯝ ꯑꯉꯥꯡ ꯑꯣꯏꯔꯝꯈꯤꯅꯤꯗ
ꯑꯗꯨꯗ ꯍꯜꯂꯥꯟꯗꯨꯔꯣ
ꯎꯝ
ꯀꯨꯟ ꯅꯤꯄꯥꯜ ꯁꯨꯕ ꯃꯥꯜꯂꯦ ꯌꯦꯡꯕ ꯌꯥꯝ ꯅꯨꯡꯉꯥꯏ ꯃꯥꯏꯁꯦ ꯇꯥꯎꯗꯣ